ꯑ ꯑꯣ ꯅꯨꯡꯉꯥꯏꯔꯤꯌꯦ
ꯑꯣ ꯅꯨꯡꯉꯥꯏ ꯅꯨꯡꯉꯥꯏ ꯂꯩꯀꯣ
ꯑꯥ ꯑꯥ ꯅꯣꯏ ꯑꯗꯨ꯭ꯋꯥꯏꯗꯨꯗꯤ ꯀꯃꯥꯏ ꯀꯃꯥꯏꯅ ꯇꯧꯔꯤ
ꯑꯩꯈꯣꯏ ꯁ꯭ꯋꯥꯏꯁꯤꯁꯨ ꯑꯗꯨꯝ ꯅꯨꯡꯉꯥꯏ ꯍꯥꯏꯇꯥꯔꯦ
ꯑꯥ ꯍꯧꯖꯤꯛꯇꯤ ꯀꯩꯅꯣ ꯇꯧꯕ ꯋꯥꯔꯜ ꯀꯞꯀ ꯌꯦꯡꯕ꯭ꯔꯣ ꯀꯃꯥꯏꯅ ꯇꯧꯒꯦ
ꯋꯥꯔꯜ ꯀꯞꯇꯤ ꯑꯩꯗꯤ ꯌꯦꯡꯕ ꯍꯩꯇꯦꯅꯦ
ꯑ ꯑ ꯍꯧꯖꯤꯗꯤ ꯑꯉꯥꯡꯒꯩ ꯑ ꯀꯩꯅꯣ ꯋꯥꯔꯜ ꯀꯞ ꯌꯦꯅ ꯎꯝꯝ
ꯑꯉꯥꯡꯈꯩꯗꯤ ꯌꯥꯝ ꯄꯥꯝꯃꯤ ꯌꯦꯡꯕ
ꯑꯥ
ꯌꯦꯡꯉꯁꯨ ꯑꯍꯤꯡ ꯅꯣꯡꯉꯥꯜꯂꯝꯗꯥꯏ ꯍꯧꯒꯠꯂꯒꯁꯨ ꯌꯦꯡꯉꯤ
ꯑꯥ
ꯑꯉꯥꯡꯗꯤ ꯄꯥꯝꯃꯦ ꯌꯦꯡꯕ
ꯍꯧꯖꯤꯛꯇꯤ ꯑꯃꯔꯣꯝꯗ ꯁꯥꯟꯅ ꯈꯣꯠꯅꯕ ꯍꯥꯏꯁꯤ ꯌꯥꯎꯗꯕ ꯌꯥꯗ꯭ꯔꯕꯅꯤꯅꯀꯣ
ꯎꯝ
ꯑꯗꯣ ꯍꯧꯖꯤꯛ ꯃꯐꯝ ꯈꯨꯗꯤꯡꯒꯤ ꯁꯥꯟꯅ ꯈꯣꯠꯅꯕ ꯀꯩꯅꯣꯁꯤꯡꯁꯦ ꯏꯁꯄꯣꯔ꯭ꯠꯁꯤꯡꯁꯦ ꯂꯣꯏꯅꯃꯛ ꯑ ꯊꯋꯥꯏ ꯌꯥꯎꯅꯔꯦ ꯍꯥꯏꯇꯥꯔꯦ
ꯍꯣꯏ
ꯑꯩꯈꯣꯏꯒꯤ ꯊꯥꯏꯅ ꯌꯥꯎꯁꯪ ꯏꯁꯄꯣꯔ꯭ꯠꯁ ꯑ ꯍꯥꯏ ꯀꯩꯅꯣ ꯊꯥꯏꯅ ꯌꯥꯎꯁꯪ ꯍꯥꯏꯔꯝꯕꯗꯣ ꯍꯧꯖꯤꯛꯇꯤ ꯌꯥꯎꯁꯪ ꯏꯁꯄꯣꯔꯠꯁꯅ ꯑꯣꯟꯊꯣꯛꯅꯔꯛꯑꯦꯗꯅꯀꯣ
ꯎꯝ
ꯃꯅꯤꯄꯨꯔꯁꯨ ꯑꯗꯣ ꯁꯥꯟꯅ ꯈꯣꯠꯅꯕꯒꯤ ꯂꯝꯗꯗꯤ ꯊꯋꯥꯏ ꯌꯥꯎꯅ ꯆꯪꯁꯤꯜꯂꯛꯑꯦ
ꯁꯥꯟꯅꯕ ꯌꯥꯝ ꯄꯥꯝꯃꯤ ꯑꯈꯣꯏꯁꯨ ꯑꯉꯥꯡꯈꯩꯗꯤ
ꯍꯣ ꯍꯣꯏ ꯍꯣꯏ ꯌꯥꯝ ꯐꯩ ꯌꯥꯝ ꯐꯩ ꯎꯝ
ꯕꯣꯟ ꯁꯥꯟꯅꯕ
ꯑꯥ
ꯑꯗꯒꯤ ꯕꯦꯠꯃꯤꯇꯟ ꯁꯥꯟꯅꯕ
ꯎꯝ
ꯁꯥꯟꯅꯕꯁꯦ ꯌꯥꯝ ꯄꯥꯝꯃꯤ ꯉꯥꯍꯥꯛ ꯁꯪꯕꯗ ꯁꯥꯟꯅꯗꯧꯒꯤ ꯍꯣꯠꯅꯩ
ꯑꯗꯣ ꯑꯩꯈꯣꯏꯅ
ꯐꯩ
ꯑꯥꯎ ꯑ ꯑꯈꯣꯏꯅ ꯃꯣꯏꯅ ꯄꯥꯝ ꯃꯥꯅꯤ ꯃꯥꯅꯤ ꯃꯥꯏꯍꯦꯜꯊ ꯍꯥꯏꯕꯁꯤꯃꯥ ꯑꯦꯛꯁꯁꯥꯏꯁ ꯐꯤꯖꯤꯀꯦꯜꯖꯤꯃ ꯌꯥꯎꯗ꯭ꯔꯗꯤ ꯌꯥꯗꯦ
ꯎꯝ
ꯌꯥꯝꯅ ꯍꯧꯖꯤꯛ ꯍꯧꯖꯤꯛꯇꯤ ꯊꯥꯏꯅꯗꯤ ꯑꯈꯣꯏꯅ ꯂꯥꯏꯔꯤꯛ ꯍꯥꯏꯔꯒ ꯑꯈꯣꯏꯅ ꯐꯥꯖꯤꯜꯂꯒ ꯀꯅꯣ ꯇꯧꯔꯒ ꯅꯣꯡꯉꯥꯟꯗꯩ ꯅꯨꯃꯤꯠꯇꯕꯥꯎ ꯐꯝꯍꯜꯂꯒ ꯀꯣ
ꯎꯝ
ꯄꯥꯍꯟꯕ ꯀꯩꯅꯣ ꯇꯧꯕꯗꯣ ꯍꯧꯖꯤꯛꯀꯤ ꯃꯇꯝꯖꯤꯗꯗꯤ ꯌꯥꯗ꯭ꯔꯦ ꯀꯩꯒꯤꯅꯣꯗ ꯍꯌꯦꯡ ꯂꯥꯏꯔꯤꯛ ꯍꯩꯔꯖꯨ ꯑꯥ ꯑꯈꯣꯏꯒꯤ ꯃꯁꯥꯗꯨꯅ ꯑꯈꯣꯏꯒꯤ ꯍꯦꯜꯠꯇꯨꯅ ꯑꯃꯨꯛ ꯁꯣꯏꯔꯛꯑꯗꯤ ꯑꯃꯨꯛ ꯌꯥꯔꯛꯇꯦꯗꯅ
ꯍꯣꯏ
ꯑꯗꯨꯗꯨꯅ ꯍꯥꯏꯗꯤ ꯏꯁꯨ ꯏꯆꯥ ꯀꯩꯅꯣ ꯇꯧꯔꯒ ꯑꯩꯒꯤꯁꯨ ꯁꯥꯟꯅꯕ ꯄꯥꯝꯃꯦ ꯑꯗꯨꯝ ꯃꯇꯝ ꯀꯩꯅꯣꯗꯨ ꯐꯨꯠꯕꯣꯜ ꯑꯗꯨꯝ ꯁꯥꯟꯅꯕ ꯆꯠꯂꯦ
ꯎꯝ ꯐꯔꯕꯅꯤ ꯁꯥꯟꯅꯕ ꯄꯥꯝꯃꯛꯏ ꯄꯥꯝꯃꯤꯁꯦ
ꯑꯥ
ꯌꯥꯢꯈꯩ ꯁꯥꯟꯅꯍꯜꯂꯣ ꯍꯥꯏꯌꯦꯕ ꯗꯣꯛꯇꯔꯅꯁꯨ ꯑꯗꯨꯝ ꯅꯠꯇ꯭ꯔꯥ ꯃꯁꯥ ꯃꯎ ꯐꯅ ꯊꯝꯒꯦ ꯍꯥꯏꯗꯤ ꯁꯥꯟꯅꯍꯟꯕ ꯗꯔꯀꯥꯔ ꯇꯥꯏꯌꯦꯅ
ꯍꯧꯖꯤꯛꯀꯤ ꯃꯇꯝꯗꯗꯤ ꯑꯉꯥꯡꯖꯤꯡꯖꯦ ꯆꯦꯟ ꯆꯣꯡꯗꯅ ꯁꯥꯟꯅꯅꯕ ꯑ ꯐꯤꯜ ꯍꯥꯏꯇꯥꯔꯦ ꯂꯝꯄꯥꯛ ꯀꯣ ꯂꯝꯍꯥꯡ ꯀꯅꯣꯁꯤ ꯁꯥꯟꯅꯕꯨꯡꯁꯤ ꯏꯔꯩ ꯂꯩꯁꯤꯜꯂꯛꯇꯕꯗꯧꯅ ꯎꯔꯛꯑꯦ ꯑꯗꯣ ꯁꯣꯝꯒꯤ ꯑꯗꯨꯋꯥꯏ ꯑ ꯑꯦꯔꯤꯌꯥ ꯂꯣꯀꯦꯟ ꯀꯅꯣ ꯑꯗꯨꯋꯥꯏꯗꯗꯤ ꯗꯨꯝ ꯑꯥ ꯄ꯭ꯂꯦꯒ꯭ꯔꯥꯎꯟ ꯍꯥꯏꯗꯤ ꯁꯥꯟꯅꯕꯨꯡꯗꯤ ꯑꯗꯨꯝ ꯂꯩꯕ꯭ꯔꯥ ꯀꯃꯥꯏꯟ ꯇꯧꯏ
ꯑꯗꯨꯝ ꯂꯩ
ꯑꯗꯨꯝ ꯂꯩꯀꯥꯏ ꯂꯩꯀꯥꯏꯒꯤ ꯑꯗꯨꯝ ꯀꯅꯣ ꯈ꯭ꯔ ꯈ꯭ꯔꯗꯤ ꯑꯗꯨꯝ ꯊꯝꯃꯤ ꯁꯥꯟꯅꯕꯝ
ꯑꯥ ꯑꯗꯨꯅꯤ ꯑꯗꯨꯅ ꯅꯣꯏ ꯑꯈꯣꯏꯅ ꯑꯥ ꯀꯩꯅꯣꯖꯦ ꯇꯟꯗ꯭ꯔꯗꯤꯀꯣ ꯁꯥꯟꯅꯕꯝ ꯇꯟꯗ꯭ꯔꯗꯤ ꯃꯥꯡꯖꯜꯂꯛꯑꯦ ꯑꯗꯒꯤ ꯃꯤꯁꯤꯡ ꯌꯥꯝꯈꯠꯂꯛꯄꯩ ꯃꯇꯨꯡ ꯏꯟꯅ ꯍꯧꯖꯤꯛꯇꯤ ꯃꯐꯝ ꯈꯨꯗꯤꯡꯒꯤ ꯁꯥꯟꯅꯐꯝ ꯂꯝꯄꯥꯛ ꯀꯩꯀꯩ ꯁꯦ ꯂꯩꯁꯜꯂꯛꯇ꯭ꯔꯦꯕ꯫
ꯎꯝ ꯍꯣꯏ꯫
ꯆꯨꯝꯃꯦ ꯆꯨꯝꯃꯦ꯫
ꯁꯥꯟꯅꯐꯝꯁꯦ ꯍꯧꯖꯤꯛꯇꯤ ꯃ ꯀꯩꯅꯣꯒꯤ ꯀꯩꯅꯣ ꯃ ꯃ ꯃꯐꯝ ꯃꯇꯝ ꯃꯇꯨꯡ ꯏꯟꯅ ꯑꯥ ꯂꯣꯏ ꯆꯤꯟꯁꯤꯜꯂꯛꯑꯕꯅꯤꯅ ꯀꯣ꯫ ꯖꯒꯥꯁꯦ ꯖꯒꯥꯁꯦ ꯃꯥꯏ ꯃꯥꯏꯒꯤ ꯀꯩꯅꯣ ꯇꯧꯁꯟꯅꯈ꯭ꯔ ꯕꯅꯤꯅ ꯀꯟꯁꯤꯟꯅꯈ꯭ꯔꯕꯅꯤꯅ ꯂꯩꯔꯛꯇ꯭ꯔꯦ꯫ ꯑꯍꯥꯡꯕ ꯖꯒꯥꯁꯦ ꯂꯩꯔꯛꯇ꯭ꯔꯦ꯫
ꯁꯥ ꯁꯅꯥ ꯁꯅꯥꯕ ꯍꯥꯏꯗꯤ ꯑꯈꯣꯏꯒꯤ ꯑ ꯊꯥꯏꯅꯗꯤ ꯁ꯭ꯀꯨꯜꯗꯁꯨ ꯐꯤꯖꯤꯀꯦꯜ ꯏꯗꯨꯀꯦꯁꯟ ꯍꯥꯏꯔ ꯍꯥꯏꯔ ꯇꯧꯔꯒ ꯑꯈꯣꯏꯒꯤ ꯍꯦꯜꯀꯤ ꯃꯥꯔꯤ ꯂꯩꯅ ꯑꯦꯛꯁꯔꯁꯥꯏꯁ ꯀꯩ ꯀꯩꯀꯩ ꯑꯩꯈꯣꯏ ꯄꯦꯔꯣꯜ ꯑꯃ ꯑꯣꯏꯅ ꯑꯗꯨꯝ ꯊꯥꯏꯅꯗꯤ ꯇꯧꯔꯝꯃꯦ ꯑꯥ ꯍꯧꯖꯤꯛꯀꯤ ꯁ꯭ꯀꯨꯜꯁꯤꯡꯗꯗꯤ ꯀꯌꯥ ꯀꯩꯅꯣ ꯇꯧꯗꯕ ꯃꯥꯜꯂꯦ ꯍꯣꯏ ꯃꯥꯒꯤ ꯑ ꯀꯩꯅꯣꯗ ꯑꯣꯞꯁꯟꯅꯜ ꯁꯕꯖꯦꯛ ꯍꯥꯏꯇꯥꯔꯦ ꯃꯣꯏꯒꯤ ꯁꯕꯖꯦꯛ ꯑꯃ ꯑꯣꯏꯅ ꯑꯌꯣꯒꯒꯨꯝꯕ ꯀꯩꯒꯨꯝꯕꯗꯤ ꯍꯥꯞꯄ ꯃꯥꯜꯂꯦ ꯑꯗꯨꯒ ꯑ ꯐꯤꯖꯤꯀꯦꯜ ꯏꯗꯨꯀꯦꯁꯟ ꯍꯦꯜꯊ ꯏꯗꯨꯀꯦꯁꯟ ꯍꯥꯏꯔꯒ ꯑꯩꯈꯣꯏꯅ ꯄꯦꯔꯣꯠ ꯑꯃ ꯀꯥꯏꯊꯣꯛꯑꯒ ꯑꯈꯣꯏꯒꯤ ꯑꯉꯥꯡꯁꯤꯡ ꯐꯤꯜꯗ ꯄꯨꯊꯣꯛꯑꯒ ꯁꯥꯟꯅꯍꯟꯕꯗꯨꯗꯤ ꯃꯗꯨ ꯎꯗ꯭ꯔꯦ ꯍꯥꯞ ꯑꯗꯒꯤ ꯄꯣꯊꯥꯕ ꯔꯦꯁꯦꯁ ꯇꯥꯏꯃꯤꯡ ꯗ ꯑꯉꯥꯡꯈꯩ ꯈꯔ ꯆꯦꯟꯊꯣꯛ ꯈꯣꯠꯇꯣꯛꯑꯒ ꯁꯥꯟꯅꯍꯜꯂꯤꯕꯗꯣ ꯑꯗꯨꯃꯥꯏꯅ ꯑꯗꯨ ꯑꯗꯨ ꯅꯠꯇꯅ ꯐꯤꯖꯤꯀꯦꯜ ꯏꯗꯨꯀꯦꯁꯟꯗ ꯑꯩꯈꯣꯏꯅ ꯊꯥꯏꯅ ꯇꯧꯔꯛꯄꯗꯤ ꯍꯞꯇꯥ ꯑꯃꯗ ꯑꯅꯤꯔꯛ ꯑꯍꯨꯝꯂꯛ ꯑꯗꯨꯒꯤ ꯁꯕꯖꯦꯛꯇꯨ ꯊꯣꯛꯑꯒ ꯁꯥꯟꯅꯍꯜꯂꯦ꯫
ꯍꯣꯏ ꯏꯁ꯭ꯀꯨꯜꯒꯤ ꯀꯝꯄꯥꯎꯟꯁꯦ ꯍꯧꯖꯤꯛꯇꯤ ꯄꯤꯛꯑꯕꯅꯤꯅ꯫ ꯑꫭ ꯌꫭ ꯀ꯭ꯂꯥꯁ ꯑꯣꯏꯅ ꯄꯦꯔꯦꯠ ꯑꯃꯃꯝ ꯍꯥꯞꯄꯤꯁꯤꯁꯨ ꯐꯔꯕꯅꯤ꯫
ꯑꯣ ꯍꯣꯏ ꯍꯣꯏ꯫
ꯍꯥꯏꯗꯤ ꯁꯥꯟꯅꯐꯝ ꯂꯩꯔꯛꯇꯕꯒꯤꯀꯣ꯫
ꯀꯩꯅꯣ ꯄꯦꯔꯦꯠ ꯑꯃꯃꯝ ꯍꯥꯞꯄꯒ ꯑꯣꯏꯅ ꯌꯣꯒ ꯑꯣꯏꯒꯦꯔꯥ ꯑꯗꯒꯤ ꯄ꯭ꯂꯦ ꯑꯣꯏꯒꯦꯔꯥ ꯑꯃꯃꯝꯗꯤ ꯍꯥꯞꯄꯦꯕ꯫
ꯍꯣꯏ ꯍꯣꯏ ꯎꯝ꯫ ꯍꯧꯖꯤꯛꯀꯤ ꯃꯇꯝꯗꯗꯤ ꯃꯃꯥ ꯃꯄꯥ ꯄꯦꯔꯦꯟꯁꯁꯤꯡꯅꯁꯨ ꯃꯆꯥ ꯆꯦꯛꯁꯟꯂꯦꯅ ꯐꯣꯟ ꯑꯃꯗꯤ ꯇꯤꯚꯤ ꯇꯤꯚꯤ ꯄꯤꯔꯒꯀꯣ
ꯎꯝ꯫
ꯑꯗꯨꯝ ꯊꯝꯕ ꯄꯦꯔꯦꯟꯁ ꯀꯥꯡꯕꯨꯁꯨ ꯌꯥꯎꯋꯤ꯫ ꯆꯦꯟ ꯆꯣꯡꯕꯒ ꯀꯩꯅꯣ ꯁꯣꯛ ꯄꯟꯒꯅꯤ ꯈꯣꯠꯀꯅꯤꯅ ꯃꯗꯨꯁꯨ ꯑꯗꯨꯒꯨꯝꯕ ꯀꯩꯅꯣꯗꯨꯁꯨ ꯑꯈꯣꯏꯗꯤ ꯑꯗꯨꯒꯤ ꯀꯅꯣꯗꯁꯨ ꯗꯁꯨ ꯑꯩ ꯑꯩꯗꯤ ꯌꯥꯅꯤꯡꯗꯦ ꯂꯥꯜꯂꯦ ꯍꯥꯏꯅ ꯈꯜꯂꯦ ꯑꯩꯗꯤ ꯀꯩꯒꯤꯅꯣꯗ ꯑꯥ ꯃꯁꯥꯒꯤ ꯀꯩꯅꯣ ꯂꯦꯡ ꯑꯣꯠꯄ ꯈꯣꯠꯄ ꯑꯩꯈꯣꯏꯒꯤ ꯑꯦꯛꯁꯔꯁꯥꯏꯁ ꯌꯥꯎꯗ꯭ꯔꯥꯗꯤ ꯃꯤꯑꯣꯏꯕꯁꯦ ꯑ ꯅꯥ ꯀꯩ ꯁꯤꯡꯂꯤ ꯅꯥꯎꯔꯤ ꯒꯩꯖꯦ ꯂꯣꯏꯅ ꯇꯦꯟꯁꯤꯜꯂꯛꯏ ꯁꯣꯛꯆꯜꯂꯛꯏ ꯃꯄꯥꯡꯒꯜ ꯁꯣꯟꯖꯜꯂꯛꯏꯅꯦꯕ
ꯎꯝ
ꯑꯗꯣ ꯑꯈꯣꯏꯒꯤ ꯑꯉꯥꯡꯒꯣꯏꯖꯤꯡꯁꯤꯗꯤ ꯑꯥ ꯍꯧꯖꯤꯛꯀꯤ ꯃꯇꯝꯒꯤ ꯍꯥꯏꯇꯥꯔꯦꯅꯦ ꯑꯥ ꯀꯩꯅꯣ ꯀꯩꯅꯣꯒꯤ ꯑꯉꯥꯡꯒꯩꯁꯦ ꯍꯧꯖꯤꯛ ꯃꯇꯝ ꯃꯔꯥꯏꯕꯛꯁꯨ ꯊꯤꯕ ꯍꯥꯏꯇꯥꯔꯦ ꯑꯗꯨꯕꯨ ꯃꯈꯣꯏꯅ ꯈꯜꯂꯦ ꯃꯃꯥ ꯃꯄꯥ ꯄꯦꯔꯦꯟꯁꯁꯤꯡꯁꯤꯅ ꯁꯤ ꯑꯥ ꯂꯝꯍꯥꯡꯗ ꯆꯦꯟ ꯆꯣꯡ ꯁꯥꯟꯅꯗꯣꯏ ꯁꯔꯨꯛꯄꯨꯗꯤ ꯏꯃꯨꯡꯗ ꯐꯣꯟ ꯌꯦꯡꯗꯅ ꯇꯤꯚꯤ ꯌꯦꯡꯗꯅ ꯂꯩꯍꯟꯕꯅ ꯐꯩ ꯍꯥꯏꯕ ꯑꯥ ꯀꯟꯁꯦꯞ ꯑꯃ ꯄꯨꯏꯀꯣ ꯑꯉꯥꯡꯒꯩꯁꯦ ꯑꯥ ꯃꯁꯤ ꯈ꯭ꯋꯥꯏꯗꯒꯤ ꯂꯥꯟꯕ ꯈꯣꯡꯊꯥꯡꯅꯤ ꯍꯌꯦꯡ ꯑꯩꯈꯣꯏꯅ ꯑꯉꯥꯡꯗꯨꯅ ꯂꯥꯏꯔꯤꯛ ꯂꯥꯏꯁꯨ ꯌꯥꯝꯅ ꯋꯥꯅ ꯍꯩ ꯀꯩꯅꯣ ꯇꯝꯃꯁꯨ ꯍꯩꯔꯁꯨ ꯑꯩꯈꯣꯏꯒꯤ ꯑꯥ ꯃꯥꯅ ꯃꯁꯥ ꯐꯠꯂꯛꯇ꯭ꯔꯥꯗꯤ
ꯍꯣꯏ
ꯃꯥꯅ ꯇꯝꯖꯔꯨꯔꯤꯕ ꯃꯍꯩꯗꯣ ꯑꯔꯦꯝꯕꯗ ꯑꯃꯨꯛ ꯇꯥꯔꯛꯀꯗꯣꯔꯤꯅꯦꯕ
ꯃꯥꯅꯦ
ꯃꯇꯝ ꯃꯇꯝꯒꯤ ꯑꯣꯏꯕ ꯃꯁꯥꯅ ꯆꯦꯟ ꯆꯣꯡꯗꯅ ꯁꯥꯟꯅꯕ ꯈꯣꯠꯅꯕ ꯁꯤꯁꯨ ꯌꯥꯎ ꯌꯥꯎꯍꯟꯗꯕ ꯌꯥꯕ ꯅꯠꯇꯦꯕ
ꯃꯥꯅꯦ ꯐꯤꯖꯤꯀꯦꯜ ꯃꯥ ꯈꯜ ꯑꯝꯅꯦꯁꯤꯁꯨ
ꯍꯣꯏ ꯍꯣꯏ ꯑꯈꯣꯏꯒꯤꯁꯨ ꯃꯉꯥꯏꯔꯦ ꯑꯗꯨꯝ ꯑꯥ ꯁꯥꯟꯅꯔꯦ ꯑꯗꯣ ꯑꯈꯣꯏꯅ ꯑꯉꯥꯡꯁꯤꯡꯗ ꯑꯩꯈꯣꯏꯅ ꯃꯣꯕꯥꯏꯜ ꯐꯣꯟ ꯑꯗꯒꯤ ꯀꯩꯅꯣ ꯑꯥ ꯄꯤꯔꯒ ꯊꯝꯕꯁꯦ ꯑꯩꯈꯣꯏꯒꯤ ꯕ꯭ꯔꯦꯟ ꯁꯤꯗꯩꯁꯤꯗ ꯑꯥ ꯁꯚꯦꯟꯇꯤ ꯄꯥꯔꯁꯦꯟ ꯁꯚꯦꯟꯇꯤ ꯐꯥꯏꯞ ꯄꯥꯔꯁꯦꯟ ꯃꯈꯣꯏꯗ ꯑꯥ ꯍꯦꯕꯤꯠ ꯑꯣꯏꯍꯜꯂꯦꯕ ꯑꯩꯈꯣꯏꯒꯤ ꯑꯗꯨꯗ ꯑꯩꯈꯣꯏꯅ ꯑꯦꯗꯤꯛ ꯆꯨꯕ ꯑꯩꯈꯣꯏꯒꯤ ꯊꯥꯗꯣꯛꯄ ꯉꯝꯗꯕ ꯍꯥꯏꯕꯗꯣ ꯑꯗꯨ ꯁꯚꯦꯟꯇꯤ ꯐꯥꯏꯚ ꯄꯥꯔꯁꯦꯟꯁꯦ ꯃꯈꯣꯏꯅ ꯄꯨꯛꯅꯤꯡ ꯂꯨꯞꯄꯦ ꯍꯥꯏꯇꯥꯔꯦ ꯀꯩꯅꯣ ꯁꯤꯗꯩꯁꯤꯗ ꯐꯣꯟꯁꯤꯗꯩꯁꯤꯗ ꯑꯗꯣ ꯑꯩꯈꯣꯏꯒꯤꯅ ꯌꯥꯝꯅ ꯁꯚꯦꯟꯇꯤ ꯐꯥꯏꯚ ꯄꯥꯔꯁꯦꯟꯒꯨꯝꯕ ꯌꯧꯈꯤ ꯇꯥꯔꯗꯤ ꯑꯩꯈꯣꯏꯅ ꯀꯩꯒꯨꯝꯕ ꯄꯣꯠ ꯑꯃ ꯁꯤꯖꯤꯟꯅꯕꯗ ꯑꯩꯈꯣꯏꯅ ꯑꯦꯗꯤꯛ ꯆꯨꯕ ꯍꯥꯏꯕꯗꯣ
ꯃꯥꯅꯤ
ꯑꯥ ꯑꯗꯨ ꯑꯗꯨ ꯑꯣꯏꯔꯛꯑꯕꯅꯦꯕ ꯑꯦꯗꯤꯛ ꯁꯨꯕ ꯍꯥꯏꯕꯗꯨ ꯑꯗꯨ ꯑꯣꯏꯔꯕꯅꯦꯕ ꯑꯗꯨ ꯍꯧꯖꯤꯛꯀꯤ ꯃꯇꯝꯒꯤ ꯑꯥ ꯃꯃꯥ ꯃꯄꯥ ꯄꯦꯔꯦꯟꯁꯤꯡꯖꯦ ꯃꯁꯥ ꯃꯁꯥ ꯂꯥꯏꯔꯤꯛ ꯌꯥꯝꯅ ꯍꯩꯔꯖꯨ ꯑꯗꯨꯒꯤ ꯀꯩꯅꯣ ꯇꯧꯕꯗꯣ ꯃꯆꯥ ꯄꯣꯛꯅꯕꯅꯤ ꯈꯪꯗꯦ ꯑꯃꯅꯤ ꯈꯪꯗꯦ ꯑ ꯑꯗꯨꯒꯨꯝꯕꯁꯤꯡꯗꯣ ꯌꯥꯝꯅ ꯊꯦꯡꯅꯖꯩ ꯑꯗꯨꯗꯒꯤꯖꯨ ꯃꯊꯛꯇ ꯑꯩꯈꯣꯏꯒꯤ ꯑꯉꯥꯡꯅ ꯀꯩꯒꯨꯝꯕ ꯆꯥꯎ ꯊꯛꯎ ꯌꯥꯗ꯭ꯔꯦ ꯑꯗꯨꯗ ꯃꯣꯛ ꯑꯈꯣꯏꯒꯤ ꯑꯉꯥꯡꯗꯤ ꯃꯣꯕꯥꯏꯜ ꯌꯦꯡꯗ꯭ꯔꯗꯤ ꯆꯥꯛ ꯆꯥꯎ ꯌꯥꯗꯦ ꯍꯥꯏꯔꯒ ꯃꯣꯕꯥꯏꯜ ꯄꯤꯔꯒ ꯆꯥꯛ ꯆꯥꯍꯟꯕꯒꯨꯝꯕ ꯀꯣ
ꯑꯗꯨꯒꯨꯝꯕ ꯉꯥꯛ ꯉꯥꯏꯁꯜꯂꯛꯑꯦ ꯍꯧꯖꯤꯛꯁꯦ
ꯑꯥ ꯑ ꯃꯁꯤ ꯈ꯭ꯋꯥꯏꯗꯒꯤ ꯐꯠꯇꯕ ꯀꯩꯅꯣꯅꯦ ꯈꯣꯡꯊꯥꯡꯅꯦ ꯆꯠꯅꯕꯤ ꯍꯥꯏꯇꯥꯔꯦꯅꯦ
ꯃꯥꯅꯤ
ꯑ ꯃꯁꯤꯒꯨꯝꯕꯁꯤꯗꯤ ꯁꯣꯝꯒꯤ ꯑꯉꯥꯡꯗꯤ ꯇꯧꯕꯤꯗꯕ꯭ꯔꯥ ꯀꯃꯥꯏ ꯇꯧꯒꯦ
ꯑꯣ ꯑꯈꯣꯏ ꯑꯩꯈꯣꯏꯒꯤ ꯑꯉꯥꯡꯗꯤ ꯍꯣꯏ ꯄꯥꯏꯕꯨꯗꯤ ꯄꯥꯏ ꯄꯥꯏ ꯁꯨꯡꯄꯥꯏ ꯄꯥꯏꯍꯟꯗꯕꯁꯨ ꯐꯠ ꯇꯦꯀꯣ ꯍꯥꯏꯗꯤ ꯅꯣꯂꯦꯖꯇꯨ ꯈꯔ ꯑ ꯍꯦꯟꯒꯠꯂꯤ ꯑꯥꯎ ꯑꯗꯨꯒ ꯉꯥꯏꯍꯥꯛ ꯉꯥꯏꯍꯥꯛ ꯄꯨꯡꯈꯥꯏ ꯑꯃ ꯀꯔꯤ ꯑꯃ ꯅꯣꯡꯃꯗ ꯉꯍꯥꯛ ꯉꯍꯥꯛ ꯇꯤ ꯄꯥꯏꯒꯦꯅ ꯉꯍꯥꯛ ꯉꯍꯥꯛꯇꯤ ꯄꯥꯏꯍꯜꯂꯦ
ꯍꯣꯏ ꯌꯥꯝꯃꯕꯗ ꯑꯈꯣꯏꯒꯤ ꯑꯈꯪ ꯑꯍꯩ ꯑꯦꯛꯁꯄꯥꯔꯠꯁꯤꯡꯅ ꯍꯥꯏꯔꯤꯖꯦ ꯑꯉꯥꯡ ꯑꯃꯅ ꯄꯨꯡ ꯑꯃ ꯋꯥꯟ ꯑꯋꯥꯔꯖꯦ
ꯎꯝ
ꯁꯤꯗꯤ ꯑꯗꯨꯝ ꯄꯥꯏꯍꯟꯕꯤꯌꯨ ꯍꯥꯏꯕ ꯑ ꯁꯨꯡꯍꯩꯃꯛ ꯍꯩꯇꯔ꯭ ꯍꯩꯇꯔ꯭ꯖꯨ ꯌꯥ ꯊꯕꯛ ꯅꯠꯇꯦ ꯍꯧꯖꯤꯛꯀꯤ ꯃꯇꯝꯒꯤ ꯀꯩꯅꯣꯖꯤꯗ ꯑꯥ ꯀꯝꯄꯨꯇꯔ ꯑꯦꯖꯁꯤꯗ
ꯃꯥꯅꯤ
ꯑꯥ ꯑꯗꯣ ꯍꯦꯛꯇ ꯑꯗꯨ ꯍꯥꯏꯌꯦꯗꯅ ꯑꯩꯈꯣꯏꯅ ꯅꯣꯡꯉꯥꯟꯇꯒꯤ ꯅꯨꯃꯤꯠꯇꯕꯧ ꯑꯉꯥꯡꯖꯤꯡꯖꯦ ꯑꯈꯣꯏꯒꯤ ꯃꯃꯥ ꯃꯄꯥꯖꯤꯡꯖꯤꯅ ꯊꯕꯛ ꯀꯣꯝꯅꯕꯅꯤ ꯈꯪꯗꯦ ꯗꯩꯗꯤ ꯑꯥ ꯅꯤꯡꯉꯥꯏ ꯇꯧꯔꯛꯇꯅꯕꯅꯤ ꯈꯪꯗꯦ ꯀꯅ ꯀꯅꯥꯒꯨꯝꯕ ꯑꯝꯗꯤ ꯑꯗꯨꯝ ꯐꯣꯟꯖꯦ ꯄꯦꯔꯦꯟꯁꯤꯡꯒꯤꯅ ꯐꯣꯟꯖꯦ ꯑꯗꯨꯝ ꯄꯤꯁꯟꯕ ꯌꯥꯎꯋꯦ ꯑꯗꯨꯒꯨꯝꯕꯁꯨ ꯊꯦꯡꯅꯕꯤꯕ꯭ꯔꯣ
ꯌꯥꯝ ꯊꯦꯡꯅꯩ ꯑꯗꯨꯒꯨꯝꯕ
ꯎꯝ
ꯃꯁꯥ ꯀꯣꯝꯊꯣꯛꯑ ꯂꯣꯏꯔꯦꯅ
ꯍꯣꯏ
ꯐꯣꯟ ꯄꯤꯁꯜꯂꯒ ꯑꯉꯥꯡꯗꯣ ꯍꯥꯏꯗꯤ ꯑꯉꯥꯡ ꯍꯥꯏꯗ ꯄꯣꯛ ꯄꯣꯛꯄꯗ ꯉꯥꯏꯔꯤꯕ ꯑꯉꯥꯡ ꯆꯎꯝꯕꯒꯤ ꯒ꯭ꯌꯥꯟ ꯇꯥꯔꯛꯄꯗꯕꯣꯛꯇ ꯍꯧꯖꯤꯛꯀꯥꯟꯗꯤ ꯐꯣꯟꯖꯦ ꯊꯥꯔꯒ ꯁꯥꯟꯅꯍꯜꯂꯦ ꯃꯃꯥ ꯃꯃꯥꯅ ꯊꯕꯛ ꯇꯧ ꯌꯥꯅꯕꯅ ꯊꯥꯗꯣꯛꯄꯤꯔꯝꯃꯦ ꯕꯤ ꯆꯥꯛ ꯆꯥꯎ ꯌꯥꯗꯕꯁꯦ ꯆꯥꯛ ꯆꯥꯎ ꯌꯥꯅꯕ ꯐꯣꯟ ꯊꯥꯔꯒ ꯆꯥꯛ ꯏꯟꯕꯤꯔꯦ ꯄꯤꯖꯔꯦ ꯐꯣꯟꯁꯤꯗ ꯑꯗꯨꯝ ꯑꯗꯨꯃꯥꯏꯅ ꯇꯧꯕꯖꯦ ꯃꯃꯥ ꯃꯄꯥꯅꯁꯨ ꯇꯝꯕꯤꯕ ꯍꯥꯏꯇꯥꯔꯦ ꯑꯉꯥꯡꯁꯤꯡꯁꯦ ꯑꯗꯨꯗꯒꯤ ꯁꯨꯝ ꯑꯉꯥꯡꯅ ꯍꯦꯕꯤꯠ ꯑꯣꯏꯒꯤꯗꯅ ꯐꯣꯟ ꯌꯥꯎꯗ꯭ꯔꯗꯤ ꯆꯥꯛꯆꯥꯎ ꯌꯥꯗꯕ ꯑꯉꯥꯡꯁꯤ ꯂꯩꯇꯕ ꯅꯠꯇꯦꯗ ꯃꯥꯃꯥ ꯃꯁꯤꯡ ꯍꯦꯟꯒꯠꯂꯦꯑꯦ ꯍꯥꯏꯇꯥꯔꯦ
ꯐꯔꯦ ꯐꯔꯦ ꯑꯗꯨꯗꯤ ꯀꯣꯟꯅ ꯑꯃꯨꯛ ꯀꯩꯅꯣ ꯇꯧꯖꯤ ꯑꯩ ꯊꯕꯛ ꯑꯃ ꯇꯧꯖꯒꯦ ꯀꯣꯟꯅ ꯑꯃꯨꯛ ꯄꯥꯎ ꯐꯥꯎꯅꯖꯦ ꯑꯥ ꯑꯥ
ꯐꯣꯟ ꯇꯧꯕꯤꯔꯛ